ꯍꯜꯂꯣ
ꯇꯥꯔꯕꯣ ꯇꯥꯕ꯭ꯔꯣ
ꯇꯥꯔꯕꯣ
ꯇꯥꯔꯦ ꯇꯥꯔꯦ
ꯀꯦꯟꯁꯥꯡ ꯆꯥꯔꯒꯦ
ꯏꯔꯣꯟꯕ ꯆꯥꯏ ꯆꯝꯐꯨꯠꯀ
ꯎꯝ ꯍꯧꯖꯤꯛꯀꯥꯟꯗꯤ ꯆꯝꯐꯨꯠꯁꯦ ꯌꯥꯝ ꯍꯥꯎꯋꯤꯀꯣ ꯁꯥꯕꯅꯤꯅ
ꯑꯪ ꯑꯩꯗꯤ ꯉꯥ ꯇꯥꯎꯕ ꯌꯥꯝ ꯆꯥꯅꯤꯡꯉꯤ
ꯅꯣꯡꯃ ꯆꯥꯁꯤꯔꯥ
ꯆꯥꯁꯤ
ꯍꯩꯔꯣꯏꯌꯦ ꯑꯩꯅ ꯉꯥ ꯊꯣꯡꯕꯗꯣ ꯈꯪꯕ꯭ꯔꯥ ꯄꯨꯡ ꯇꯣꯏ ꯇꯣꯏ ꯃꯇꯨꯝ ꯑꯃꯐꯥꯎ ꯂꯧꯕꯝ ꯈꯪꯗꯦ ꯃꯔꯨ ꯉꯥꯛꯇ
ꯑꯩꯅ ꯄꯪꯑꯣꯠ ꯑꯣꯠꯄꯩ ꯉꯥꯟ ꯉꯥ ꯉꯥ ꯊꯣꯡꯕꯗꯗꯤꯅꯦ ꯑꯣꯠꯄꯗꯨ ꯌꯥꯗꯦꯕ ꯃꯇꯥꯡ ꯈꯔ ꯈꯔ ꯈꯔ ꯀꯨꯏꯅ ꯁꯧꯍꯜꯂꯏꯅꯤꯗꯅꯀꯣ ꯃꯥꯏ ꯃꯁꯥ ꯎꯏꯁꯤꯜꯂꯛꯄ ꯄꯩ ꯃꯇꯥꯡ ꯑꯃ ꯌꯥꯎꯔꯛꯈꯤꯅꯦꯕ ꯑꯗꯨꯗꯗꯤ ꯃꯥꯗꯣ ꯀꯥꯏꯔꯛꯑꯔꯣꯏꯕ ꯑꯗꯨꯗ ꯅꯠꯇꯥ ꯇꯥꯔꯗꯤꯅꯦ ꯄꯨꯡꯇꯣꯏꯇꯣꯏꯈ꯭ꯔꯅꯦꯕ ꯐꯣꯡ ꯐꯣꯡ ꯀꯥꯏꯔꯒ
ꯍꯣꯏ ꯑꯗꯨꯝ ꯑꯩꯈꯣꯏ ꯕꯥꯍꯣꯏꯅ ꯊꯣꯡꯕꯗꯣ ꯑꯗꯨꯝ ꯌꯦꯡꯀꯥꯟꯗꯗꯤ ꯃꯣꯏꯗꯤ ꯊꯨꯝ ꯊꯥꯛꯄꯐꯥꯎ ꯑꯣꯠꯇꯦ ꯊꯨꯝꯁꯦ ꯊꯥꯛꯑꯅꯤꯗꯅ ꯑꯗꯨꯒ ꯀꯩꯅꯣ ꯇꯧꯋꯦ ꯀꯣꯝꯄꯥꯛ ꯑꯃꯗ ꯍꯩꯗꯣꯛꯄ ꯑꯗꯨ ꯀꯣꯝꯄꯥꯛꯇꯨꯗꯩ ꯑꯃꯨꯛ ꯀꯣꯟ ꯑꯃꯗ ꯑꯃꯨꯛ ꯍꯩꯗꯣꯛꯄ ꯁꯨꯝ ꯑꯣꯠꯇꯕꯤꯗ ꯊꯨꯝ ꯆꯥꯏꯈꯥꯏꯅꯕ ꯇꯧꯕꯗꯣ
ꯑꯪ ꯑꯗꯨ ꯉꯥ ꯊꯣꯡꯀꯥꯟꯗꯗꯤ ꯁꯨꯡꯑꯣꯠ ꯑꯣꯠꯇꯕꯅꯦꯕ
ꯎꯝ ꯍꯣꯏ
ꯑꯣꯠꯇꯕꯅꯁꯨꯅꯦ ꯈꯪꯉꯕꯀꯣ
ꯎꯝ
ꯑꯃꯨꯛ ꯑꯃꯨꯛꯃꯨꯛꯇꯪ ꯑꯣꯠꯀꯥꯟꯗꯗꯤ ꯃꯊꯛ ꯃꯈꯥ ꯑꯣꯜꯂꯛꯇꯣꯏꯅꯤꯗꯅ ꯑꯗꯨꯗꯅꯤ ꯍꯦꯟꯅ ꯃꯌꯥꯏ ꯂꯩꯔ ꯍꯥꯎ ꯍꯦꯟꯕꯅꯦꯕ
ꯑꯪ ꯇꯤꯜꯍꯧ ꯆꯅꯝ ꯑꯩꯅ ꯁꯨꯝ ꯊꯣꯡꯀꯥꯟꯗꯣ
ꯑꯥ
ꯇꯤꯜꯍꯧꯒ ꯑꯦ ꯑꯅꯝꯕꯅ ꯑꯩꯗꯤ ꯉꯥ ꯊꯣꯡꯉꯗꯤ ꯅꯥꯄꯥꯛꯄꯤꯅꯗ ꯊꯥꯎ ꯌꯩꯌꯦꯕꯀꯣ ꯅꯄꯥꯛꯄꯤ ꯃꯔꯥꯅ ꯑꯥ ꯊꯥꯎ ꯌꯩꯔꯅꯤ ꯑꯗꯨꯒ ꯁꯨꯝ ꯇꯤꯜꯍꯧꯅ ꯊꯥꯎ ꯌꯩꯕꯁꯤꯗꯤ ꯇꯤꯜꯍꯧꯁꯤ ꯀꯔꯝ ꯀꯥꯟꯗ ꯃꯨꯂꯦ ꯍꯥꯏ ꯈꯪꯉꯤꯗꯅꯀꯣ ꯑꯩꯈꯣꯏꯅ ꯇꯤꯜꯍꯧꯁꯤ ꯈꯔ ꯃꯨꯜꯂꯒ ꯁꯤꯡ ꯆꯅꯝ ꯍꯥꯞꯄꯤꯗꯅ ꯅꯄꯥꯛꯄꯤꯁꯤ ꯇꯧꯔ ꯀꯥꯟꯗꯗꯤ ꯈꯪꯕ ꯉꯝꯗꯦꯕ ꯇꯣꯏꯅꯁꯨ ꯊꯣꯡꯗꯕꯅꯤꯅ ꯃꯥꯒꯤ ꯃꯁꯛꯇꯣ ꯀꯃꯥꯏꯅ ꯑꯣꯏꯔꯛꯄꯅꯣꯗꯣ
ꯎꯝ
ꯑꯗꯣ ꯀꯩꯅꯣ ꯇꯧꯔꯅꯤ ꯑꯗꯨ ꯃꯨꯜꯍꯜꯂꯅꯤ ꯈꯔ ꯑꯗꯨꯒ ꯉꯥꯁꯦ ꯊꯥꯛ ꯍꯥꯞꯆꯤꯜꯂꯅꯦꯕ
ꯎꯝ
ꯑꯗꯨꯒ ꯉꯥꯁꯦ ꯑꯩꯈꯣꯏꯅ ꯊꯣꯡꯕꯗ ꯑꯌꯥꯝꯕꯅ ꯑꯩꯗꯤ ꯌꯥꯋꯥꯟꯒꯨꯝꯕ ꯀꯣꯔꯐꯨꯒꯤ ꯏꯁꯇꯥꯏꯜ ꯇꯧꯕꯁꯦ ꯑꯗꯨꯗ ꯑꯗꯨꯝ ꯊꯣꯡꯉꯦꯕꯀꯣ ꯍꯧꯅ ꯑꯣꯠ ꯑꯗꯨꯝ ꯊꯝꯕꯗꯤ ꯑꯗꯨꯝ ꯊꯝꯃꯤꯅꯤꯀꯣ ꯃꯩ ꯂꯩꯊꯔꯒ ꯑꯗꯨꯝ ꯊꯝꯗꯣꯏꯅꯦ ꯑꯗꯨꯒ ꯑꯣꯜꯂꯛꯄꯒꯤ ꯃꯇꯥꯡꯁꯦ
ꯎꯝ
ꯗ ꯑꯃ ꯍꯩꯇꯕꯗ ꯑꯣꯟꯕ ꯍꯦꯛꯇ ꯑꯗꯨ ꯁꯨꯝ ꯕꯕꯥꯍꯣꯏꯅ ꯇꯥꯛꯀꯥꯟꯗꯕꯨꯗꯤ ꯐꯖꯅ ꯃꯩ ꯂꯩꯗꯔꯒ ꯉꯥꯛꯇꯪ ꯏꯪꯍꯜꯂꯣ ꯍꯥꯏꯌꯦꯕ ꯏꯪꯍꯜꯂꯒ ꯊꯥꯎꯃꯩꯗꯨ ꯁꯨꯝ ꯃꯁꯥꯗ ꯁꯨꯝ ꯔꯥꯎꯟ ꯁꯨꯝ ꯊꯨꯡꯍꯟꯕꯗꯣ ꯀꯛ ꯀꯛ ꯀꯛ ꯑꯣꯠꯂꯒ ꯑꯗꯨꯒ ꯑꯣꯜꯂꯛꯑꯣ ꯑꯗꯨꯝ ꯌꯥꯅꯤ ꯍꯥꯏꯌꯦꯕꯀꯣ ꯑꯗꯨꯗ ꯈꯥꯡꯒꯨꯝꯕꯗ ꯉꯥ ꯑꯣꯟꯕ ꯍꯥꯏꯁꯤꯗꯤ ꯅꯨꯡꯉꯥꯏꯗꯅꯀꯣ ꯈꯥꯕꯩꯅ ꯑꯣꯏꯔꯣ ꯆꯥꯃꯁꯅ ꯑꯣꯏꯔꯣ ꯌꯥꯋꯥꯟꯗ ꯍꯦꯛ ꯇ ꯀꯣꯠꯊꯔꯒ ꯀꯩꯅꯣ ꯇꯧꯕ ꯍꯥꯏꯁꯤꯗꯤ ꯅꯨꯡꯉꯥꯏꯇꯦꯗꯅ ꯃꯩ ꯎꯗꯀꯥꯟꯗ ꯐꯣꯟꯒ ꯇꯣꯔꯆ ꯀꯩꯒ ꯀꯥꯞꯅꯩꯗꯅ ꯑꯗꯨꯅ ꯍꯦꯛꯇ ꯈꯣꯏꯗꯧꯁꯤ ꯁꯥꯎꯒꯠꯂꯛꯇꯅ ꯒꯣꯔꯣ ꯒꯣꯔꯣ ꯍꯦꯛ ꯑꯣꯠꯈꯥꯏꯕ ꯑꯗꯨꯒ ꯑꯗꯨꯝ ꯇꯣꯏꯍꯟꯕ
ꯅꯪ ꯗꯨꯗꯤ ꯉꯥ ꯊꯣꯡꯕ ꯅꯇꯦ ꯉꯥ ꯇꯨꯢ ꯊꯣꯡꯕ ꯇꯥꯔꯦ
ꯇꯣꯢꯉꯧꯒ ꯇꯧꯕꯗꯨ
ꯑꯥ ꯑꯗꯨꯒ ꯑꯩꯁꯦ ꯉꯥ ꯑꯁꯦꯡꯕꯗꯤ ꯉꯥ ꯃꯔꯨꯒꯨꯝꯕꯁꯦ ꯑꯩ ꯌꯥꯝ ꯀꯤꯑꯦꯕ ꯍꯥꯏꯗꯤ ꯉꯥ ꯆꯥꯔ ꯅꯤꯅ ꯍꯦꯛꯇ ꯄꯟꯒꯟꯕꯒꯤ ꯃꯔꯨ ꯄꯟꯕꯤꯗꯣ ꯇꯧꯕꯩ ꯑꯗꯨꯏ ꯉꯥ ꯉꯥ ꯇꯥꯎꯔ ꯊꯣꯡꯕꯗꯨꯗꯤ ꯐꯩꯗꯅ ꯍꯥꯏꯗꯤ ꯃꯔꯨꯗꯣ ꯐꯖꯅ ꯊꯣꯛꯄꯗꯤ ꯌꯥꯏꯗꯅ ꯑꯃ ꯑ ꯑꯇꯣꯞꯄ ꯁꯨꯝ ꯉꯥ ꯊꯣꯡꯕꯗꯗꯤ ꯃꯌꯥꯝ ꯌꯥꯎꯇ꯭ꯔꯣ ꯃꯔꯨ ꯃꯁꯥ ꯃ ꯃꯆꯥ ꯃꯆꯥ ꯃꯆꯥ ꯑꯗ ꯑꯩ ꯑꯩ
ꯔꯧꯒꯨꯝꯕꯅꯁꯨ ꯍꯦꯟꯕꯅꯦ ꯉꯥ ꯃꯔꯨ ꯌꯥꯎꯕꯁꯦ ꯑꯩꯁꯨ ꯌꯥꯝ ꯇꯟꯒꯜꯂꯦ ꯉꯥ ꯃꯔꯨ
ꯍꯣꯏ ꯑꯗꯨꯏ ꯑꯩ ꯆꯥꯕꯗꯨ ꯌꯥꯝ ꯀꯤꯌꯦꯕ ꯎꯝ
ꯑꯇꯥꯎꯕ ꯊꯣꯡꯕꯗꯤ ꯐꯩ ꯀꯣ ꯑꯗꯨꯏ ꯍꯥꯏꯔꯣꯗꯤ ꯃꯣꯏ ꯃꯄꯥꯛ ꯑꯃ ꯌꯥꯎꯏꯗꯨꯅ ꯂꯣꯏꯔꯦ
ꯑꯪ ꯑꯗꯨꯏ ꯑꯩꯅ ꯍꯥꯏꯁꯦ ꯑꯇꯥꯎꯕ ꯊꯣꯡꯕꯅ ꯍꯥ ꯍꯥꯎꯋꯤ ꯕꯦꯏꯁ ꯇꯥꯏ ꯍꯥꯏ
ꯑꯗꯣ ꯁꯨꯝ ꯀꯣ ꯑꯍꯟꯃꯩꯅ ꯍꯥꯏꯅꯒꯥꯟꯁꯦ ꯑꯩꯈꯣꯏꯗꯤ ꯑꯗꯨꯝ ꯍꯥꯎꯋꯤꯗꯅ ꯑꯇꯥꯎ ꯊꯣꯡꯕꯁꯦ
ꯑꯥ
ꯑꯗꯨꯒ ꯃꯣꯏ ꯁꯨꯝ ꯑꯍꯟꯈꯩꯅ ꯍꯥꯏꯅ ꯀꯥꯟꯗꯤ ꯉꯥ ꯊꯣꯡꯕꯒꯤ ꯑꯁꯦꯡꯕ ꯃꯍꯥꯎ ꯍꯥꯏ ꯁꯦ ꯇꯣꯏꯊꯣꯡꯗ ꯐꯪꯉꯤ ꯍꯥꯏꯌꯦ ꯑꯪ ꯑꯗꯣ ꯀꯩꯅꯣ ꯇꯧꯕꯗꯤ ꯃꯇꯨꯝꯗꯕꯨꯗꯤ ꯍꯥꯎꯏꯗꯅ ꯃꯇꯨꯝ ꯀꯩꯅꯣ ꯇꯧꯀꯥꯟꯗꯤ ꯑꯗꯨꯒ ꯃꯍꯤꯒꯨꯝꯕꯒꯤ ꯃꯐꯣꯟꯗꯅꯦ ꯇꯣꯏꯊꯣꯡꯅ ꯑꯃꯨꯛ ꯍꯦꯟꯕꯅꯦ ꯍꯥꯎꯕ ꯑꯣꯏꯅꯝꯕꯗꯣ ꯃꯣꯏ ꯃꯐꯣꯟ ꯇꯥꯔꯛ ꯀꯥꯟꯗꯗꯤ ꯑꯗꯨ ꯕꯥꯃꯣꯟꯅ ꯊꯣꯡꯕꯅ ꯍꯦꯜꯂꯤ ꯑꯩꯈꯣꯏꯅ ꯊꯣꯡꯕꯒꯤ ꯃꯐꯣꯟꯗꯤ ꯍꯥꯎꯇꯦ
ꯎꯝ
ꯃꯣꯏꯗꯤ ꯐꯖꯅ ꯑꯦꯟꯁꯥꯡꯗꯣ ꯊꯣꯡꯉꯅꯤ ꯊꯣꯡ ꯂꯣꯏꯔꯀꯥꯟꯗ ꯊꯥꯎ ꯑꯃꯨꯛ ꯇꯧꯔ ꯁꯣꯛ ꯇꯧꯔꯅꯤ ꯃꯩꯒ ꯕ꯭ꯔꯪ ꯍꯧꯕ ꯌꯥꯎꯕꯅꯦ ꯍꯥꯏꯕ ꯑꯗꯣ
ꯎꯝ ꯑꯁ ꯑꯃ ꯀꯩꯅꯣ ꯀꯩꯅꯣ ꯇꯧꯀꯥꯟꯗꯁꯨ ꯎꯝ ꯆꯧꯒꯨꯝꯕ ꯀꯩꯒꯨꯝꯕ ꯇꯧ ꯀꯥꯟ ꯍꯧꯒꯥꯟꯗꯁꯨ
ꯎꯝ
ꯑꯗꯨꯒ ꯐ꯭ꯔꯥꯏ ꯔꯥꯏꯁꯀ ꯍꯧꯀꯥꯟꯗꯁꯨ ꯃꯩꯒ ꯕ꯭ꯔꯪ ꯕ꯭ꯔꯪꯒ ꯍꯧꯕꯗꯨ
ꯑꯪ ꯐꯁꯨ ꯐꯖꯕ
ꯎꯝ
ꯌꯦꯡꯕ ꯌꯥꯝ ꯅꯨꯉꯥꯏꯕꯅꯦ ꯑꯈꯣꯏꯗꯤ ꯑꯁꯨꯝ ꯌꯨꯝꯗꯒ ꯊꯣꯏꯅ ꯇꯧꯗꯕꯅꯤꯅ ꯃꯣꯏꯅ ꯇꯧꯕꯗꯨ ꯏꯉꯛꯀ ꯉꯛꯑ ꯌꯦꯡꯅꯤꯡꯕ ꯄꯣꯛꯏꯗꯅ
ꯍꯣꯏꯌꯦ ꯑꯁ ꯅꯍꯜꯋꯥꯏ ꯁꯤꯡꯗ ꯆꯥꯛ ꯊꯣꯡ ꯒꯥꯟꯗꯅꯦ ꯍꯥꯏꯗꯤ ꯒ꯭ꯌꯥꯁꯇꯨ ꯀꯨꯏꯅ ꯂꯥꯛ ꯇꯕ ꯑꯗꯨꯏ ꯁꯤꯡꯗ ꯆꯥꯛ ꯊꯣꯡ ꯀꯥꯟꯗꯅꯦ ꯊꯥꯎ ꯑꯍꯥꯟꯕ ꯁꯤꯡ ꯁꯤꯡꯗ ꯆꯥꯛ ꯊꯣꯡꯕꯗꯤ ꯌꯥꯝ ꯋꯥꯕꯅꯦꯕ ꯊꯥꯎꯕꯨ ꯁꯥꯒꯠꯂꯛꯄꯅꯦ ꯃꯩꯈꯨꯕꯨ ꯅꯝ ꯀꯥꯈꯠꯂꯛꯄꯅꯦꯀꯣ ꯊꯥꯎ ꯁꯥꯏ ꯁꯥꯗꯦꯗꯣ ꯈꯪꯗꯕꯅꯦꯕ ꯑꯗꯩꯗꯤ ꯍꯥꯏꯗꯤ ꯈꯥꯡꯖꯥꯎ ꯑꯆꯧꯕ ꯑꯝꯗ ꯊꯣꯡꯕꯅꯤ ꯍꯥꯏꯕ ꯅꯠꯇꯕꯅꯤꯅꯀꯣ ꯀꯨꯀꯔ ꯃꯆꯥꯗ ꯊꯣꯡꯉꯀꯥꯟꯗꯗꯤ
ꯍꯣꯏ ꯁꯨꯝ ꯇꯣꯏꯅ ꯊꯣꯡꯈ꯭ꯔꯕꯨꯗꯤ ꯑꯗꯨꯁꯨ ꯈꯪꯉꯛꯇꯣꯏꯅꯦ ꯇꯣꯏꯅ ꯊꯣꯡꯗꯕꯩꯅꯦ
ꯎꯝ ꯑꯍꯥꯟ ꯀꯥꯟꯗ ꯃꯩ ꯍꯧꯕꯅꯤ ꯀꯩꯩꯅꯣ ꯊꯥꯎꯗꯣ ꯄꯨꯂꯞ
ꯎꯝ ꯑꯩꯁꯨ ꯌꯥꯎꯒ꯭ꯔꯦ ꯅꯣꯡꯃꯅꯦ ꯃꯩ ꯍꯧꯔꯛꯑꯦꯕꯀꯣ ꯊꯥꯎꯁꯦ ꯁꯥꯃꯟꯕꯒꯤ ꯁꯨꯝ ꯀꯩꯅꯣꯁꯦ ꯊꯥꯎꯁꯦ ꯃꯨꯟꯗ꯭ꯔꯁꯨ ꯍꯤꯡꯅꯝ ꯅꯝꯃꯤꯗꯅ
ꯍꯣꯏ
ꯑꯗꯨꯅ ꯈꯔ ꯃꯨꯜꯍꯟꯒꯦꯅ ꯊꯝꯃꯒ ꯃꯩꯁꯦ ꯍꯧꯒꯠꯂꯛꯑꯕ ꯑꯉꯥꯡ ꯑꯣꯏꯃꯤꯅ ꯀꯩꯁꯨ ꯈꯪꯄꯣꯟꯇꯦꯕ ꯑꯗꯨꯅ ꯏꯁ ꯃꯩ ꯍꯧꯔꯦꯅ ꯏꯁꯤꯡ ꯍꯩꯖꯤꯜꯂꯒ ꯏꯁꯤꯡꯗꯨꯁꯨ ꯑꯃꯨꯛ ꯄꯨꯂꯞ ꯌꯥꯎꯔ ꯆꯥꯛꯈꯠꯂꯛꯇꯅꯅꯦ ꯏꯃꯨꯡꯗꯣ ꯄꯨꯡꯆꯥꯏ ꯂꯣꯏꯔꯦ ꯑꯗꯨ ꯑꯗꯨꯅ ꯊꯥꯎ ꯌꯩꯕꯗ ꯆꯥꯛꯈꯤꯕ ꯅꯣꯡꯃꯅ ꯌꯨꯕꯤ ꯊꯥꯎꯁꯦ ꯁꯤꯁꯤꯒ ꯑꯦꯂꯣꯕꯦꯔꯥꯒ ꯇꯧꯔꯒ ꯁꯧꯍꯜꯂꯦꯗꯅ ꯑꯗꯣ ꯀꯣꯛꯇ ꯊꯩꯕ ꯌꯥꯝ ꯐꯕꯅꯦꯕꯀꯣ ꯅꯨꯃꯤꯠꯇꯣ ꯇꯤꯜꯂꯧ ꯍꯥꯞꯄ ꯑꯩꯅ ꯇꯤꯜꯂꯧ ꯍꯥꯞꯄꯤꯖꯦ ꯁꯝ ꯐꯩ ꯍꯥꯏꯅꯩꯗꯅ ꯇꯤꯜꯂꯧ ꯍꯥꯞꯄꯁꯦ ꯃꯅꯝ ꯌꯨꯡ ꯌꯥꯝ ꯅꯝꯊꯤꯕꯅꯦꯕ ꯌꯨꯕꯤ ꯊꯥꯎꯒ ꯑꯦꯂꯣꯕꯦ ꯃꯅꯝꯗꯣ ꯅꯨꯡꯁꯤꯕꯅꯦꯕ ꯑꯩ ꯊꯥꯎ ꯍꯥꯞꯄ ꯃꯅꯝꯗꯣ ꯅꯝꯊꯤꯕꯒꯤ ꯑꯩꯁꯦ ꯑꯦꯗꯣꯕꯦꯔꯥꯒꯨꯝꯕꯁꯦ ꯈꯔ ꯁꯣꯏꯖꯤꯟꯒꯦ ꯍꯥꯏꯗꯤ ꯇꯤꯜꯍꯧꯒꯤ ꯃꯅꯝꯁꯦ ꯍꯥꯠꯅꯕꯅ ꯁꯦꯝꯕ ꯃꯩꯗꯣ ꯀꯨꯏꯃꯟꯗꯅ ꯁꯨꯝ ꯊꯝꯃꯀꯥꯟꯗ ꯌꯨꯕꯤ ꯊꯥꯎꯁꯤꯗꯤ ꯃꯩꯁꯨ ꯍꯧꯕ ꯊꯨꯏꯗꯅꯀꯣ ꯕ꯭ꯔꯣꯡ ꯕ꯭ꯔꯣꯡ ꯀꯥꯈꯠꯂꯒꯅꯦ ꯕ꯭ꯔꯡ ꯂꯥꯎ ꯃꯩ ꯃꯩ ꯆꯥꯛꯈꯠꯂꯛꯄꯅꯦ
ꯎꯝ
ꯀꯤꯒ꯭ꯔꯕ ꯑꯗꯨ ꯃꯥ ꯑꯃ
ꯑꯗꯩꯗꯤ ꯍꯧꯖꯤꯛꯇꯤ ꯑꯗꯨꯝ ꯃꯩ ꯊꯥꯎ ꯍꯦꯛ ꯍꯩꯖꯤꯟꯕꯗꯩꯗꯤ ꯐꯣꯟ ꯇꯣꯔꯁ ꯊꯥꯜꯂ ꯑꯗꯨꯝ ꯌꯦꯡꯉ ꯂꯩꯔꯦ ꯀꯔꯝꯀꯥꯟꯗ ꯌꯥꯗꯣꯏꯅꯣꯗꯣ ꯄꯥꯈꯠꯈ꯭ꯔꯦꯕ ꯑꯗꯨꯝ ꯅꯍꯥꯟ ꯀꯩ ꯆꯥꯛ ꯀꯥꯟꯅ ꯇꯧꯕꯅꯤꯅ
ꯎꯝ ꯑꯁ
ꯆꯥꯛ ꯊꯣꯡꯕꯁꯤꯁꯨꯅꯦ ꯅꯨꯡꯕꯨꯗꯤ ꯅꯨꯡꯉꯥꯏꯀꯣ ꯁꯨꯝ ꯂꯣꯏꯔꯀꯥꯟꯗ ꯑꯦꯟꯁꯥꯡꯒ ꯆꯥꯀꯥꯟꯗ ꯍꯥꯎꯕꯒꯤ ꯑꯗꯨꯒ ꯊꯣꯡꯉꯤꯉꯩ ꯃꯔꯛꯁꯤꯗ ꯀꯥꯂꯦꯟ ꯊꯥꯗꯣ ꯁꯨꯝ ꯅꯨꯡꯁꯥꯒ ꯁꯥꯔꯀꯥꯟ ꯊꯕꯛꯀ ꯌꯥꯝꯃꯛ ꯀꯥꯟꯗꯅꯦ ꯕꯦꯕꯨꯂꯥꯒ ꯆꯨꯔꯥ ꯈꯣꯏꯗꯧ ꯁꯥꯎꯅꯤꯡꯕ ꯃꯇꯥꯡꯁꯨ ꯌꯥꯎꯋꯦ
ꯑꯪ ꯇꯧꯕꯅꯦ ꯑꯩꯅ ꯑꯩꯅ ꯁꯥꯎꯅꯤꯡꯕ ꯑꯃꯅ ꯀꯥꯂꯦꯟ ꯊꯥꯗꯅꯦ ꯀꯣ ꯍꯣꯏ ꯁꯤꯡ ꯑꯗꯨꯝ ꯊꯣꯡꯗꯤ ꯊꯣꯡꯒꯦꯕ ꯑꯥ ꯀꯩꯁꯨ ꯀꯥꯏꯗꯦꯕ ꯃꯩꯈꯨ ꯈꯨꯔꯛꯄꯩ ꯇꯟꯖꯥꯖꯦ ꯏꯁꯤꯡꯒ ꯃꯨꯠꯂꯛꯄꯩ ꯁꯤꯗ ꯑꯣꯏꯔꯦ ꯑꯩꯅ ꯄꯨꯔꯥ ꯍꯤꯡ ꯀꯥꯕ
ꯎꯝ
ꯀꯥꯝꯃꯁꯨ ꯆꯥꯛ ꯑꯪ ꯀꯥꯝꯃꯁꯨ ꯆꯥꯛꯑꯣ ꯌꯥꯗꯕ
ꯎꯝ
ꯁꯥꯅꯒ ꯁꯥꯒꯠꯂꯒ ꯍꯨꯃꯥꯡꯒ ꯆꯤ ꯆꯤ ꯆꯤ ꯆꯤ ꯆꯤ ꯁꯧꯉꯩ
ꯑꯗꯩ ꯊꯕꯛꯀ ꯁꯨꯝ ꯌꯥꯝꯁꯤꯜꯂꯛꯄ
ꯑꯩꯗꯤ ꯑꯩ ꯑꯃꯨꯛ ꯈꯜꯂꯦ ꯑꯩ ꯂꯥꯏꯔ ꯏꯃꯨꯡꯗꯒ ꯌꯨꯝꯒ ꯄꯥꯜ ꯑꯩꯁꯤ ꯂꯥꯏꯔ ꯏꯃꯨꯡꯗ ꯄꯣꯛꯑꯝꯃꯕ ꯑꯩ ꯁꯤꯅꯤ
ꯍꯥꯏꯗꯤ ꯑꯩꯈꯣꯏ ꯍꯧꯖꯤꯛꯇꯤ ꯑꯩꯈꯣꯏ ꯍꯧꯖꯤꯛ ꯍꯥꯏꯗꯤ ꯂꯩꯅꯔꯤꯕ ꯌꯨꯝ ꯁꯤꯗꯗꯤ ꯐꯨꯡꯒꯥ ꯂꯩꯇ꯭ꯔꯦꯗꯅ ꯅꯍꯥꯟ ꯑꯗꯨꯝ ꯐꯨꯡ ꯐꯨꯡꯒꯥ ꯂꯩꯕꯅꯤꯅ ꯐꯩꯌꯦꯕꯀꯣ
ꯎꯝ
ꯐꯨꯡꯒꯥꯗ ꯍꯧꯔꯗꯤ ꯀꯩꯁꯨ ꯀꯥꯏꯗꯦꯗꯅꯀꯣ
ꯎꯝ
ꯑꯩꯈꯣꯏ ꯍꯧꯖꯤꯛꯇ ꯇꯧꯔꯤꯁꯤꯅ ꯃꯩꯐꯨꯒꯨꯝꯕ ꯇꯧꯔ ꯂꯩꯗꯅ ꯑꯗꯨꯗꯗꯤ ꯌꯥꯝ ꯋꯥꯕꯅꯦꯕ ꯑꯪ ꯃꯩ ꯃꯩꯇꯥꯟꯗꯒꯥꯡꯗꯣ ꯃꯩꯇꯥꯟꯁꯨ ꯇꯥꯡꯉꯤꯗꯅ ꯑꯗꯨꯅ ꯁꯤꯡꯒꯨꯝꯕ ꯀꯩꯒꯨꯝꯕ ꯂꯩꯀꯥꯟꯗꯗꯤ ꯍꯥꯏꯗꯤꯕꯨꯗꯤ ꯃꯩꯐꯨ ꯑꯝꯗ ꯍꯥꯞꯆꯤꯜꯂꯒ ꯇꯧꯕꯅꯤꯅ ꯋꯥꯗ꯭ꯔꯣ ꯈꯤꯇꯪ ꯍꯦꯛ ꯃꯨꯠꯈꯤꯕꯒ
ꯃꯥꯅꯦ
ꯑꯗꯣ ꯅꯍꯥꯟꯋꯥꯏ ꯐꯨꯡꯒꯥ ꯂꯩꯔꯤꯀꯥꯟꯗꯗꯤ ꯋꯥꯏꯒꯨꯝꯕꯒ ꯅꯝꯃꯒ ꯈꯣꯠꯂꯒ ꯇꯧ ꯑ ꯍꯥꯏꯗꯤ ꯑꯗꯨꯅꯤꯅ ꯌꯥꯝ ꯂꯥꯏꯅ ꯇꯧꯕ ꯉꯝꯃꯦ ꯍꯥꯏꯕ
ꯍꯣꯏ
ꯍꯧꯖꯤꯛꯇꯤ ꯀꯥꯔꯥꯏꯗꯩ ꯐꯨꯡꯒꯥꯗꯦ ꯍꯥꯏꯔꯅꯨ ꯆꯥꯛꯈꯨꯝꯁꯤꯐꯥꯎꯕ ꯅꯞ ꯅꯞꯇꯅ ꯌꯥ
ꯑꯗꯨꯝ
ꯃꯆꯤ ꯃꯆꯤꯗ
ꯎꯝ ꯑꯗꯩ ꯅꯍꯥꯟꯋꯥꯏ ꯁꯨꯝ ꯅꯨꯃꯤꯠ ꯈꯨꯗꯤꯡꯒꯤꯁꯨ ꯇꯧꯕꯅꯤꯅꯅꯦ ꯊꯥꯒꯠꯄꯗꯁꯨ ꯂꯥꯏꯔꯝꯃꯅꯤ ꯑꯗꯩ ꯁꯨꯝ ꯅꯨꯃꯤꯠ ꯈꯨꯗꯤꯡꯒꯤ ꯊꯣꯡꯖꯤꯟꯕ ꯂꯩꯔꯪꯁꯤꯗꯤ ꯅꯨꯡꯁꯨ ꯅꯨꯡꯉꯥꯏꯕꯅꯦꯕ ꯅꯍꯥꯟꯋꯥꯏ ꯑꯩꯈꯣꯏ ꯃꯥ ꯍꯣꯏ ꯀꯕꯣꯛ ꯄꯣꯛꯏ ꯀꯥꯟꯗꯣ
ꯑꯥ
ꯂꯩꯔꯪ ꯃꯩ ꯊꯒꯠꯄꯁꯤ ꯌꯥꯝ ꯂꯥꯛꯑꯦꯕ ꯗꯨꯀꯥꯟꯗꯗꯤ ꯁꯨꯝ ꯅꯨꯃꯤꯠ ꯈꯨꯗꯤꯡ ꯇꯧꯈꯤꯕꯅꯤꯅ
ꯍꯣꯏ ꯑꯗꯨꯗ ꯊꯣꯡꯕꯅꯁꯨ ꯅꯨꯡꯉꯥꯏꯇ꯭ꯔꯣ ꯆꯥꯛ ꯌꯥꯏꯕꯗꯕꯨ ꯑꯣꯏꯔꯣꯀꯣ
ꯍꯣꯏ ꯑꯗꯩꯗꯤ ꯃꯩꯗꯣ ꯑꯃꯗ ꯇꯧꯔꯅꯤ ꯑꯗꯨꯒ ꯈꯤꯇꯪꯒ ꯊꯣꯛꯑꯒ ꯑꯦ ꯀꯩꯅꯣꯝ ꯌꯥꯏꯁꯤꯟꯒꯦ
ꯑꯪ ꯍꯣꯏꯒꯤ ꯍ ꯃꯩꯐꯨꯗꯗꯤ ꯀꯥꯏ ꯌꯥꯔꯅꯤ
ꯎꯝ ꯆꯥꯛꯇ ꯊꯣꯡꯉꯁꯨꯅꯦ ꯃꯩ ꯇꯤꯛꯐꯝꯗꯣ ꯏꯅꯨꯡ ꯅꯨꯡꯉꯥꯏꯇ ꯐꯠꯇꯕꯅꯤ ꯃꯩꯖꯥꯎ ꯊꯥꯔꯒꯅ ꯅꯨꯡꯉꯥꯏꯇ꯭ꯔꯥ ꯏꯃꯣꯏꯅꯨ ꯅꯨꯃꯤꯠꯇꯒ ꯃꯩ ꯊꯥꯔꯒ ꯆꯥꯛ ꯊꯣꯡꯕꯗꯣ
ꯑꯥ
ꯑꯗꯩ ꯏꯃꯣꯏ ꯅꯨꯨꯃꯤꯠꯁꯦ ꯌꯦꯟꯁꯥꯡꯁꯦ ꯑꯗꯨꯝꯁꯨ ꯍꯥꯎꯇ꯭ꯔꯅꯦ ꯉꯥꯁꯨ ꯊꯣꯡꯉꯦ ꯑꯗꯨꯒ ꯃꯩꯒꯥ ꯇꯦꯛꯑꯒ ꯏꯪꯕꯗꯨꯗ ꯅꯨꯡꯉꯥꯏꯕꯅꯦ
ꯆꯥꯔꯤꯕ ꯃꯍꯥꯎꯗꯨꯒꯁꯨ ꯈꯦꯠꯅꯔ ꯏꯌꯦ ꯋꯥꯈꯜꯅ ꯑꯣꯔꯕꯁꯨ ꯌꯥꯏꯀꯣ
ꯍꯣꯏ ꯑꯗꯩ ꯁꯨꯝ ꯏꯃꯣꯏꯅꯨ ꯅꯨꯃꯤꯠ ꯍꯥꯏꯁꯤꯗꯕꯨ ꯊꯕꯛ ꯑꯌꯥꯝꯕ ꯂꯣꯏ ꯇꯧꯅꯔꯨꯗꯅꯦ ꯏꯃꯨꯡ ꯂꯣꯏꯁꯤꯟꯕꯒꯤ ꯋꯥꯒ ꯋꯥꯔꯨ ꯀꯥꯟꯗ ꯉꯥ ꯊꯣꯡꯕꯗꯨꯒ ꯆꯥꯔ ꯍꯥꯎꯕꯅꯦ
ꯎꯝ ꯀꯩ ꯅꯨꯃꯤꯠꯇꯅ ꯎꯏ ꯑꯩꯈꯣꯏ ꯑꯩꯈꯣꯏꯒꯤ ꯏꯃꯨꯡꯁꯨ ꯑꯣꯏꯅ ꯀꯩꯥꯏ ꯍꯥꯏꯅꯤ ꯑꯩꯈꯣꯏ ꯀꯡꯊꫭꯜ ꯀꯩꯀꯥꯁꯨ ꯂꯩ ꯂꫭꯏ ꯂꫭꯏ ꯁꯤꯟꯗꯣꯛꯄꯅꯦꯕ
ꯑꯪ
ꯍꯨꯟꯗꯣꯛꯄꯁꯤꯗ ꯀꯩ ꯍꯥꯏꯅꯤ ꯑꯝ ꯑꯩꯅ ꯁꯤꯟꯗꯨꯀꯥꯟ ꯍꯂ ꯆꯥꯛꯁꯤꯖꯣꯡ ꯊꯦꯡ ꯆꯥꯔꯕ ꯄꯨꯡ ꯑꯃ ꯇꯥꯔ ꯁ꯭ꯋꯥꯏꯗ ꯑꯗꯨꯗ ꯆꯥꯈꯤꯕ ꯑꯦꯟꯁꯥꯡꯗꯣ ꯀꯩ ꯍꯥꯏꯅꯤ ꯌꯨꯡ ꯑꯃ ꯍꯥꯎꯈꯤꯕꯗꯣ ꯋꯥꯔꯨꯔ ꯆꯪꯊꯣꯛꯑꯝꯒꯦ
ꯑꯪ ꯀꯩꯁꯨ ꯍꯥꯎꯕ ꯑꯦꯟꯁꯥꯡ ꯅꯠꯇ꯭ꯔꯁꯨ ꯃꯍꯥꯎ ꯌꯥꯝ ꯂꯩꯈꯤꯕꯗꯣ
ꯑꯥ ꯑꯥ ꯑꯗꯨꯃꯥꯏꯅ
ꯍꯟꯗꯛꯀꯤ ꯏꯃꯣꯏꯅꯨꯗꯣ ꯈꯪꯕ꯭ꯔꯥ ꯕꯥꯏ ꯕꯥꯏꯗ ꯇꯥꯁꯤꯟꯕꯗꯣ?
ꯑꯥ ꯑꯥ ꯅꯨꯡꯉꯥꯏꯇ꯭ꯔꯦ ꯑꯗꯣ꯫
ꯏꯃꯣꯏꯅꯨꯅꯤꯅ ꯁꯨꯝ ꯏꯃꯨꯡ ꯀꯩꯀꯥ ꯊꯕꯛ ꯀꯩꯀꯥ ꯂꯣꯏꯁꯤꯜꯂꯨꯕꯒꯤ ꯋꯥꯁꯨ ꯋꯥꯔꯦꯀꯣ꯫ ꯑꯗꯩ ꯏꯃꯣꯏꯅꯨ ꯍꯥꯏꯁꯤꯗꯤ ꯂꯥꯡꯕ ꯀꯩꯗꯧꯕꯁꯨ ꯀꯩꯁꯨ ꯄꯥꯝꯗꯦꯗꯅꯀꯣ ꯍꯥꯏꯗꯤ ꯏꯪ ꯇꯞꯄ ꯀꯩꯗꯧꯕꯁꯤ ꯃꯥꯒꯤꯅꯦ ꯍꯥꯏꯅꯩꯅꯦ ꯑꯗꯨꯒ ꯍꯦꯛꯇ ꯕꯩꯕꯥꯏꯅꯦꯗ ꯏꯁꯩ ꯊꯤꯜꯂ ꯂꯥꯡꯈꯠꯂ ꯀꯥꯟꯗꯗꯤ ꯋꯥꯔꯨꯕ ꯃꯌꯥꯝꯗꯨꯒꯤ ꯇꯨꯝꯅꯤꯡꯉꯀꯥꯟꯗ ꯇꯨꯝꯕ ꯌꯥꯗꯕ ꯑꯁ ꯁꯥꯎꯅꯤꯡꯕꯁꯦꯀꯣ꯫ ꯃꯣꯏꯅꯗꯤ ꯕꯩꯕꯥꯏꯅꯗ ꯂꯥꯡꯉꯤꯕ ꯏꯁꯩ ꯇꯧꯗꯅ ꯅꯣꯡ ꯉꯥꯟꯗ꯭ꯔꯤ ꯐꯥꯎ ꯍꯦꯛꯇ ꯂꯥꯎꯗꯅ ꯈꯣꯡꯗꯅ꯫
ꯍꯣꯏꯌꯦ꯫
ꯑꯃꯠꯇ ꯅꯠꯇꯦ ꯂꯣꯏ ꯇꯧꯅꯩ꯫
ꯇꯧꯋꯦ ꯇꯧꯋꯦ ꯂꯣꯏꯅ꯫
ꯎꯝ ꯑꯩꯈꯣꯏꯅ ꯋꯥꯕꯁꯤ ꯀꯩꯁꯨ ꯎꯕꯣꯟꯠꯇꯦꯕ ꯃꯣꯏꯅꯗꯤ ꯅꯨꯄꯥꯅ ꯀꯩꯁꯨꯁꯨ ꯌꯥꯎꯔꯝꯃꯣꯏ ꯊꯕꯛ ꯑꯇꯣꯞꯄꯗꯤ ꯃꯣꯏꯁꯤꯗꯤ꯫
ꯃꯣꯏ ꯆꯥꯎꯆꯠ ꯅꯤꯅꯥ꯫
ꯃꯥꯅꯦ꯫
ꯃꯣꯏ ꯑꯆꯧꯕ ꯑꯃ ꯇꯧꯔꯤꯗꯨꯅ ꯌꯥꯔꯦ꯫
ꯑꯗꯨꯝ ꯅꯣꯏ ꯏꯃꯨꯡꯗ ꯅꯨꯄꯥ ꯂꯩꯕꯁꯨ ꯑꯗꯨꯝ ꯇꯧꯔꯝꯅꯤ ꯆꯥꯛ ꯆꯥꯔꯦ ꯑ ꯈꯣꯏꯗꯤ ꯆꯒꯨꯝ ꯁꯦꯡꯒꯦ ꯈꯟꯗ꯭ꯔꯥ ꯃꯣꯏꯗꯤ ꯃꯈꯨꯠ ꯍꯥꯝꯃ ꯑꯗꯨꯝ ꯊꯣꯛꯈꯤꯅꯤ꯫
ꯍꯣꯏ꯫ ꯑꯗꯣ ꯑꯗꯨꯝ ꯍꯥꯏ ꯑꯦ ꯁꯤ ꯌꯥꯝ ꯉꯝꯗ ꯉꯝꯃꯛꯇ꯭ꯔꯦ ꯍꯥꯏꯔ ꯀꯥꯟꯗ ꯈꯛꯇꯅꯦ꯫ ꯌꯥꯏ ꯌꯥꯏ ꯆꯒꯨꯝꯁꯤꯗꯤ ꯇꯧꯔꯒꯦꯀꯥꯏ ꯍꯥꯏꯕꯤꯗꯦ ꯅꯣꯡ ꯐꯥꯗꯣꯛꯅꯦ ꯌꯥꯝ ꯇꯥꯡꯅ꯫
ꯃꯥꯅꯦ ꯇꯥꯡꯅ ꯅꯨꯄꯤꯁꯤꯅ ꯈꯔ ꯍꯣꯡꯅ ꯇꯧꯋꯦ ꯊꯕꯛꯁꯦ꯫ ꯄꯥꯔꯁꯅꯦꯜ ꯈꯛꯇ ꯇꯥꯡꯅ-ꯇꯥꯡꯅ꯫
ꯈꯣꯏ ꯌꯥꯝ ꯂꯦꯝꯖꯤꯟꯅꯔꯤꯌꯦꯅꯦ꯫
ꯇꯥꯡꯍꯟꯕꯗꯤ ꯌꯥꯕꯅꯦ ꯏꯤꯀꯥ ꯇꯟꯁꯤꯟꯅꯔꯒ ꯑꯗꯨ ꯑꯗꯨꯃꯥꯏꯅ ꯍꯦꯛ ꯇꯧꯔꯨꯔꯕ ꯃꯤꯅꯅꯦ ꯈꯣꯡꯒꯨꯟ ꯇꯥꯗꯦ ꯂꯝꯀꯦꯠ ꯂꯝꯍꯥꯏ ꯍꯥꯏꯅꯗꯣꯏꯅꯦ꯫
ꯍꯦꯛ ꯇꯟ ꯑ ꯆꯟꯅꯔꯣꯏꯅ꯫
ꯑꯪ꯫
ꯊꯨꯝ ꯄꯤꯛꯀꯦꯠ ꯑꯃ ꯂꯣꯏꯗꯅ ꯍꯜꯂꯛꯀꯅꯤꯒ꯫
ꯍꯣꯏ ꯍꯥꯏꯕꯅꯦ ꯊꯨꯝ ꯄꯥꯏ ꯑꯃ ꯂꯣꯏꯗꯅ ꯍꯜꯂꯛꯀꯅꯤꯅ꯫
ꯎꯝ꯫
ꯄꯥꯏ ꯑꯃ ꯍꯥꯏꯁꯦ ꯀꯩꯅꯣ ꯑꯃꯅꯦꯌꯦ ꯈꯨꯕꯥꯛꯅ ꯁꯨꯝ ꯑꯣꯟꯕꯗꯣ ꯑꯗꯨꯒꯤ ꯑꯃꯗꯨꯅꯦꯌꯦ ꯄꯥꯏ ꯑꯃ ꯍꯥꯏꯁꯦ꯫ ꯁꯨꯝ ꯑꯣꯟꯅꯕꯒꯤ ꯂꯩꯗꯅ꯫
ꯅꯍꯥꯥꯟꯋꯥꯏ ꯑꯈꯣꯏ ꯕꯨꯕꯣꯛꯅꯁꯨ ꯑꯩꯉꯣꯟꯗ ꯍꯥꯏꯔꯝꯃꯤꯅꯤ꯫
ꯎꯝ
ꯑꯁꯨꯝ ꯍꯥꯏꯔ ꯑꯩꯈꯣꯏ ꯕꯨꯕꯣꯛꯀꯗꯤꯅꯦꯀꯣ꯫ ꯍꯥꯏꯗꯤ ꯁꯨꯝ ꯀꯩ ꯍꯥꯏꯅꯤ ꯏꯃꯅꯕꯤꯒꯨꯝꯃꯥꯏꯅ ꯇꯧꯕꯗꯣ ꯑꯁ ꯑꯩꯅ ꯊꯥꯏꯅꯗꯤ ꯃꯉꯥꯎ ꯌꯥꯝ ꯊꯤꯔꯛꯑꯦꯕ꯫
ꯎꯝ꯫
ꯀꯩ ꯍꯥꯏꯅꯤ ꯑꯩꯈꯣꯏꯕꯣꯛꯇꯣ ꯀꯣꯟꯆꯥꯛ ꯌꯣꯟꯕꯒ ꯆꯠꯂꯦꯕ ꯊꯕꯟ ꯑꯩꯅ ꯁꯥꯏꯀꯟꯗ ꯑꯩꯈꯣꯕꯨꯕꯣꯛꯁꯦ ꯀꯣꯏꯊꯤ ꯊꯤꯗꯣꯏꯅꯦ ꯁ꯭ꯀꯣꯜ ꯍꯜꯂꯛꯑꯒ ꯅꯨꯡꯁꯥ ꯁꯥꯔꯀꯥꯟꯁꯦ꯫ ꯍꯧꯖꯤꯛ ꯑꯉꯥꯡꯒꯣꯏ ꯁꯥꯟꯅ ꯀꯥꯟꯗ ꯀꯥꯟꯗ ꯑꯩꯅꯒ ꯆꯩꯔꯤꯁꯦ ꯈꯪꯉꯕ ꯑꯩꯅ ꯇꯧꯔꯛꯄꯗꯣ꯫
ꯍꯦꯜ ꯑꯩꯅ ꯍꯦꯜꯂꯛꯏ ꯑꯥ ꯑꯩꯅ ꯍꯦꯜꯂꯛꯏꯅꯦꯕ꯫ ꯑꯩꯈꯣꯏꯕꯣꯛꯁꯨ ꯌꯨꯝ ꯂꯩꯔꯝꯃꯣꯏꯕ ꯀꯣꯏꯁꯥ ꯊꯤ ꯆꯠꯂꯅꯤ ꯁ꯭ꯀꯨꯜ ꯍꯜꯂꯛꯄ ꯀꯥꯟꯁꯦ꯫ ꯑꯗꯣ ꯑꯩꯁ ꯂꯣꯢ ꯀꯛꯊꯠꯀꯅꯤ ꯊꯤꯃꯜꯂꯗꯤ ꯒꯣꯗ꯭ꯔꯣꯛ ꯒꯣꯗ꯭ꯔꯣꯛ ꯒꯣꯗ꯭ꯔꯣꯛ ꯑꯣꯠꯂ ꯑꯃꯗ ꯑꯃꯨꯛ ꯆꯪꯅꯤ ꯑꯃꯗ ꯑꯃꯨꯛ ꯆꯟꯅꯤ ꯑꯩꯈꯣꯢ ꯕꯣꯛ ꯂꯥꯛꯄ꯭ꯔꯣ ꯑꯩꯈꯣꯢ ꯕꯣꯛ ꯂꯥꯛꯄ꯭ꯔꯣꯅ ꯀꯣꯢꯍꯪꯗꯩꯅꯤꯗ ꯑꯗꯩ ꯍꯥꯏꯗꯤ ꯅꯨꯡꯉꯥꯏꯇꯕꯗꯣ ꯑꯍꯜ ꯑꯣꯏꯔꯛꯀꯥꯟꯗꯗꯤ
ꯍꯣꯏ
ꯄꯨꯔꯒ ꯆꯠꯇꯣꯢꯅꯦꯕ ꯀꯣꯟꯆꯥꯛꯇꯣ
ꯎꯝ ꯁꯨꯝ ꯑꯩꯈꯣꯏꯅꯗꯤ ꯅꯨꯡꯁꯤꯗ꯭ꯔꯥ ꯑꯗꯣ ꯋꯥꯍꯩ ꯑꯣꯏꯅ ꯍꯥꯏꯗꯣꯛ ꯀꯥꯟꯗꯅ ꯀꯩꯁꯨ ꯑꯗꯨꯒꯤ ꯅꯨꯡꯁꯤꯕꯗꯨ ꯌꯥꯎ